ꯑ ꯍꯜꯂꯣ ꯍꯣꯏ ꯁꯨꯃꯥꯏꯅ ꯇꯧꯕꯅꯤꯗ ꯑꯩꯈꯣꯏ
ꯏꯣꯕ
ꯑꯩꯈꯣꯏ ꯏꯅꯥꯎ ꯑꯩꯈꯣꯏ ꯏꯅꯥꯎꯅꯨꯄꯥꯗꯣ
ꯀꯅꯥ
ꯍꯥꯏꯣ ꯑꯩꯈꯣꯏ ꯏꯅꯥꯎꯅꯨꯄꯥꯗ ꯀ꯭ꯂꯥꯁ ꯆꯠꯄ ꯍꯧꯔꯕꯣ
ꯑ
ꯅꯎꯅ ꯅꯨꯄꯥꯗ ꯀ꯭ꯂꯥꯁ ꯆꯠꯄ ꯍꯧꯧꯔꯕ ꯑꯣ
ꯍ
ꯍꯥꯏꯕ꯭ꯔ
ꯊꯥ
ꯍꯥꯏꯕꯗꯤ ꯅꯍꯥꯟ ꯏꯟꯖꯤꯅꯤꯌꯥꯔꯤꯡꯒꯤ ꯗ꯭ꯔꯣꯛ ꯑꯣ
ꯑꯖ ꯄ ꯔꯤꯖꯜ ꯊꯣꯛꯇ꯭ꯔꯤ ꯌꯥ ꯐꯠꯇꯔꯤꯜ
ꯑ ꯖ ꯊ ꯑꯣ
ꯎꯝ
ꯃꯇꯝ ꯌꯥꯝ ꯆꯪꯉꯤꯅꯦꯀꯣ ꯑꯗꯨꯒꯤꯗꯣ
ꯑꯁꯀꯨ ꯆꯪꯗꯦ ꯑꯩꯅ ꯀꯣꯜ ꯑꯗꯨꯝ ꯇꯧꯕꯅꯦ ꯃ ꯃꯣꯏꯒꯤ ꯑꯣꯖꯥꯁꯤꯡꯗ ꯃꯣꯏꯒꯤ ꯏꯁꯇꯥꯐꯁꯤꯡꯗ ꯃꯣꯏꯁꯨ ꯈꯪꯗ꯭ꯔꯤ ꯍꯥꯏꯌꯦꯦ ꯔꯥꯎꯟ ꯁꯦꯀꯦꯟ ꯔꯥꯎꯟꯁꯨ ꯑꯃꯨꯛꯀ ꯊꯥꯒꯅꯤꯌꯦ
ꯆꯤꯀꯦꯟ ꯑꯃ ꯊꯥꯒꯅꯤ
ꯎꯝ ꯕꯤꯁꯦ ꯑꯩꯈꯣꯏꯒꯤꯁꯨ ꯃꯥꯟꯗ꯭ꯔꯦ ꯍꯥꯏꯗꯤꯀꯣ ꯐꯥꯔꯁ ꯔꯥꯎꯟꯗ ꯊꯥꯕ ꯐꯪꯂꯕꯁꯤꯡꯗꯣ ꯑꯃꯃꯛ ꯀ ꯊꯥꯒꯗꯕ ꯑꯩꯅꯀꯣ ꯑꯩꯅꯀꯣ ꯑꯁꯤꯗ ꯀꯣꯜ ꯇꯧꯔꯔꯕꯁꯨ ꯀꯌꯥ ꯌꯥꯗ꯭ꯔꯦ ꯏꯅꯥꯎꯅꯨꯄꯤꯗꯁꯨ ꯇꯧꯕꯒꯤꯦ ꯏꯅꯥꯎꯅꯨꯄꯤꯗꯁꯨ ꯇꯧꯒꯦ ꯇꯧꯕꯅꯦꯕꯀꯣ
ꯃꯦꯁꯦꯖ ꯃꯦꯁꯦꯖ ꯋꯥꯠꯁꯑꯞꯗ ꯀꯣ ꯈꯔ ꯌꯦꯡꯉꯣ
ꯀꯔꯤꯒꯤꯦ ꯑꯣ
ꯑꯩꯈꯣꯏꯅ ꯍꯧꯖꯤꯛ ꯍꯣꯏ ꯑꯩꯈꯣꯏ ꯑꯣꯖꯥ ꯑꯩꯈꯣꯏꯅꯁꯨ ꯍꯣꯏ ꯃꯇꯥꯡ ꯃꯇꯥꯡ ꯃꯈꯣꯏ ꯐꯣꯟ ꯄꯥꯏꯈꯠꯇꯕꯁꯨ ꯌꯥꯝ ꯂꯩ ꯏꯅꯦꯕꯀꯣ ꯑꯗꯣ ꯁꯨꯝ ꯇ꯭ꯔꯥꯏ ꯇꯧꯕ ꯑꯈꯣꯏꯅ ꯌꯥꯕ ꯀꯥꯟꯗ ꯑꯗꯨꯁꯨ ꯌꯦꯡꯉꯣ ꯑꯗꯨꯒ ꯍꯧꯖꯤꯛ ꯑꯩꯈꯣꯏ ꯑꯗꯨ ꯅꯠꯇꯕ ꯑꯇꯩ ꯑꯇꯩꯗ ꯃꯐꯝꯗ ꯀꯥꯔꯦꯕꯀꯣ ꯑꯇꯣꯞꯄ ꯃꯐꯝꯗ ꯀꯥꯔꯦꯕꯀꯣ ꯑꯇꯩ ꯀꯣꯔꯁ ꯀꯨꯝꯕꯗꯤ ꯌꯦꯡ꯭ꯔꯣ
ꯀꯔꯤ ꯀꯣꯔꯁ
ꯈꯪꯗꯦ ꯀꯩꯀꯩ ꯃꯈꯣꯏ ꯃꯈꯣꯏꯒꯤ ꯀꯣꯔꯁ ꯀꯝꯄ꯭ꯌꯨꯇꯔ ꯀꯣꯔꯁ ꯨꯝꯕ ꯀꯣꯔꯁ ꯑꯆꯧꯕ ꯅꯠꯇ꯭ꯔꯁꯨ ꯃꯆꯥꯗꯤ ꯄꯠꯇꯝꯕꯗꯏꯗ
ꯇꯔꯤꯄꯜ ꯁꯤꯒ ꯗꯤ ꯁꯤꯒ ꯑꯗꯨꯗꯤ ꯀꯣꯟꯅ ꯇꯝꯃꯤ ꯌꯥꯏ ꯍꯥꯏꯌꯦ ꯍꯥꯏꯗꯤꯀꯣ ꯍꯧꯖꯤꯛꯀꯤ ꯑꯦꯛꯖꯥꯝꯗꯣ ꯁꯂꯦꯛ ꯇꯧꯈ꯭ꯔꯗꯤꯀꯣ ꯑꯗꯨꯗ ꯄꯨꯥ ꯐꯣꯀꯁ ꯊꯦ ꯀꯗꯥ ꯌꯔ ꯃꯤ ꯑꯣꯆꯤꯡꯄꯣꯠ ꯑꯣꯏꯕ
ꯎ
ꯀꯥꯁꯁꯨ ꯄꯨꯡ ꯃꯔꯤ ꯃꯉꯥꯗ ꯁꯨꯝ ꯂꯣꯏꯒꯅꯤ ꯍꯥꯏꯌꯦꯕꯀꯣ ꯑꯗꯨꯒ ꯍꯣꯏ ꯃꯣꯏꯗꯤ ꯑꯗꯨꯝ ꯇꯧꯕꯅꯦ ꯑꯩꯅ ꯑꯩꯅ ꯇ꯭ꯔꯤꯄꯜ ꯁꯤ ꯇꯝꯃꯀꯥꯟꯗꯀꯣ
ꯑꯣ ꯎ ꯎ
ꯄꯨꯡ ꯄꯨꯡ ꯑꯍꯨꯝ ꯃꯔꯤ ꯑꯍꯨꯝ ꯃꯔꯤꯗ ꯀ꯭ꯂꯥꯁ ꯂꯣꯏꯕꯥꯇꯣ
ꯑꯥ
ꯃꯣꯏꯗ ꯑꯗꯨꯝ ꯀ꯭ꯂꯥꯁ ꯇꯧꯔꯒ ꯑꯗꯨꯝ ꯂꯩ ꯍꯥꯏꯕ
ꯑꯣ ꯍꯧꯖꯤ ꯑꯥ
ꯑꯗꯨ
ꯑꯆꯥ ꯑꯩꯈꯣꯏ ꯎꯝ
ꯈꯔ ꯀꯥꯁ ꯈꯔ ꯑꯗꯨꯒ ꯀꯣꯆꯤꯛꯁꯨ ꯂꯧꯗ꯭ꯔꯗꯤ ꯌꯥꯗ꯭ꯔꯦ
ꯈꯔ ꯍ ꯍꯣꯠꯅꯕꯗꯤ ꯇꯥꯔꯦ
ꯀꯗꯥꯏ ꯐꯥꯔꯁ ꯁꯦꯃꯤꯁꯇꯔꯗꯀꯣ ꯎꯝ ꯁꯥꯕꯟꯇꯤ ꯄꯥꯏꯕ ꯌꯎꯔꯗꯤ ꯌꯥꯗꯦ ꯍꯥꯏꯗꯤ ꯑꯦꯇꯦꯟꯗꯦꯟꯁ ꯅꯠꯇꯦꯀꯣ ꯑꯦꯇꯦꯟꯗꯦꯟꯁ ꯅꯠꯇꯦꯀꯣ ꯑꯦꯀꯥꯗꯃꯤꯛꯁ
ꯑꯝ
ꯕꯦꯔꯥꯅꯤꯍꯦ
ꯍꯣꯅꯥ ꯍꯅꯥꯕꯥ ꯀꯜꯂꯣ ꯍꯥꯏꯌꯣ
ꯑꯧ ꯍꯥꯏꯗꯤ ꯍꯥꯏꯔꯤꯅꯦ ꯑꯗꯣ ꯆꯥ ꯐꯪꯗꯦ
ꯑꯥ
ꯎꯝ ꯎꯝ
ꯑꯆꯥ ꯑꯗꯨꯗꯤ ꯌꯥꯝ ꯗꯔꯀꯥꯔ ꯇꯥꯔꯦꯅꯦ ꯑꯗꯨꯗꯤ
ꯑꯣ ꯑꯗꯣ ꯕꯤꯁꯦ ꯈꯣꯏꯗꯤ ꯀꯃꯥꯏꯅ ꯇꯧꯕ꯭ꯔ ꯑꯗꯨꯏꯗꯤ ꯅꯥꯅꯥꯎꯄꯤꯈꯣꯏꯗꯣ
ꯎꯝ
ꯃꯣꯏꯗꯤ ꯀꯃꯥꯏ ꯇꯧꯕ꯭ꯔꯥ
ꯑ ꯕꯤꯁꯦ ꯒꯤꯗꯨꯔꯣ
ꯑꯥ
ꯕꯤꯁꯦ ꯒꯤꯗꯤ ꯌꯥꯝ ꯂꯨꯕꯗꯤ ꯅꯠꯇꯦꯗ
ꯑꯥ
ꯑꯗꯨꯕꯨ ꯃꯦꯠꯁ ꯈꯔ ꯆꯪꯉꯦꯀꯣ
ꯑ
ꯃꯦꯠꯁ ꯆꯪꯉꯦ ꯑꯗꯨꯒ ꯃꯈꯣꯏ ꯀꯝꯄ꯭ꯌꯨꯇꯔ ꯍꯩꯅꯤꯡꯕ ꯍꯥꯏꯕꯗꯤ ꯄ꯭ꯔꯦꯛꯇꯤꯀꯦꯜ ꯑꯣꯏꯅ ꯌꯥꯝ ꯇꯧꯕ ꯍꯥꯏꯇꯥꯔꯦ ꯊꯤꯑꯣꯔꯤꯁꯨ ꯆꯪꯗꯤ ꯆꯪꯉꯦ ꯑꯗꯨꯝ ꯍꯣꯏ ꯄ꯭ꯔꯦꯛꯇꯤꯀꯜꯁꯤ ꯌꯝꯃꯦꯕꯥ ꯅꯣꯡꯃꯗ
ꯑꯣ
ꯎ ꯑꯩꯈꯣꯏ ꯑꯩꯈꯣꯏ ꯈꯪꯗꯦ ꯅꯨꯄꯥ ꯅꯨꯄꯤꯁꯨ ꯂꯩꯕ꯭ꯔꯥ ꯑꯗꯣ ꯃꯤ ꯃꯤꯗꯨꯁꯨ ꯂꯩ ꯑꯗꯣ ꯑꯩꯗꯤ ꯁꯨꯝ ꯑꯉꯥꯡ ꯑꯩꯈꯣꯏ ꯀ꯭ꯂꯥꯁ ꯑꯩꯠ ꯅꯥꯏꯟꯗꯒꯤ ꯁꯨꯝ ꯀꯝꯄ꯭ꯌꯨꯇꯔ ꯁꯨꯝ ꯄꯥꯏꯅꯤꯡꯕꯗꯣ
ꯎ
ꯑꯥ ꯑꯗꯨ ꯑꯗꯨꯃꯥꯏꯅ ꯇꯧꯋꯦ ꯑꯗꯣ ꯑꯩꯈꯣꯏ ꯏꯅꯥꯎ ꯏꯅꯥꯎꯈꯣꯏꯗꯤ ꯏꯅꯥꯎꯅꯨꯄꯤꯗꯤ ꯑꯗꯨꯃꯥꯏꯅ ꯇꯧꯗꯦ ꯏꯅꯥꯎꯅꯄꯥꯈꯣꯏꯗꯤ ꯍꯣꯏ ꯃꯈꯣꯏꯗꯤ ꯈꯔ ꯍ ꯑ ꯑꯩ ꯑꯩꯒ ꯇꯤꯟꯅꯕ ꯀꯥꯡ ꯒꯨꯗꯤꯀꯣ ꯈꯣꯡꯕꯤꯗ ꯍꯥꯏꯅꯤꯡꯉꯦꯕ ꯍꯧꯖꯤꯛ ꯏꯅꯥꯎꯅꯨꯄꯤ ꯈꯣꯏꯗꯤ ꯑꯗꯨꯅꯦ
ꯅꯨꯄꯤꯗꯤ ꯏꯟꯇꯔꯦꯁ ꯂꯩꯗꯦ ꯎꯝ ꯏꯟꯇꯔꯦꯁ ꯂꯩꯇꯕꯒꯤꯅꯦ ꯑꯩꯁꯨ ꯏꯟꯇꯔꯦꯁ ꯂꯩꯇꯦꯗ
ꯑꯗ ꯏꯟꯇꯔꯦꯁ ꯂꯩꯕ ꯂꯩꯇꯕ ꯅꯠꯇꯦꯅꯦ ꯍꯣꯔꯦꯟ ꯀꯣꯟꯅ ꯗꯔꯀꯥꯔ ꯂꯩꯕ ꯀꯥꯟꯗ ꯈꯪꯗ꯭ꯔꯗꯤ ꯌꯥꯝ ꯐꯔꯛ ꯇꯥꯕꯅꯦꯕ ꯍꯨꯖꯤꯛ ꯍꯨꯖꯤꯛꯀꯤꯗꯤ ꯇꯜꯂꯦ ꯑꯗꯨꯗ ꯅꯠꯇꯕ
ꯈꯪꯕꯒꯤꯗꯤ ꯈꯪꯗ꯭ꯔꯗꯤ ꯌꯥꯗꯦꯀꯣ ꯑꯗꯨ ꯑꯣꯏꯁꯨ ꯑꯈꯣꯏꯒꯤ ꯏꯁꯥꯗꯒꯤ ꯏꯟꯇꯔꯦꯁ ꯂꯩꯕ ꯄꯦꯁꯟ ꯂꯩꯕ ꯍꯥꯏꯕꯗꯣ ꯍꯥꯏꯗꯤ ꯅꯨꯄꯥꯁꯤꯡꯗꯤ ꯁꯨꯒꯨꯝꯕ ꯂꯥꯏꯛ ꯀꯩ ꯍꯥꯏꯁꯤꯔ ꯇꯦꯛꯅꯣꯂꯣꯖꯤꯗꯀꯣ ꯏꯟꯇꯔꯦꯁ ꯌꯥꯝ ꯂꯩ ꯈ ꯄꯤꯗꯦ ꯏꯟꯇꯔꯦꯁ ꯂꯩꯇꯦꯕ ꯑꯗꯨꯒꯤꯅꯦ ꯕꯤꯇꯦꯜ ꯑꯩꯈꯣꯏꯗ ꯀꯩꯩꯅꯣ ꯏꯟꯇꯔꯅꯦ ꯑꯩꯈꯣꯏꯗ ꯨꯄꯥꯥ ꯑꯗꯨꯝ ꯌꯥꯕꯅꯤꯗ
ꯆꯨꯝꯁꯨ ꯆꯨꯝꯃꯦ ꯎꯝ ꯆꯨꯝꯃꯤ ꯆꯨꯝꯃꯤ
ꯈꯣꯏꯗꯤ ꯑꯗꯨꯝꯕ ꯗꯣ ꯇꯜꯂꯦ
ꯑ ꯅꯪ ꯈꯪꯕ꯭ꯔꯥ ꯑꯩꯈꯣꯏꯒꯤ ꯍꯧꯖꯤꯛ ꯏꯁꯀꯣꯂꯥꯔꯁꯤꯞ ꯑꯃ ꯂꯩꯌꯦꯕꯀꯣ ꯕꯤ ꯇꯦꯛ ꯇꯝꯕꯁꯨ ꯀꯝꯄꯌꯨꯇꯔ ꯕꯤ ꯇꯦꯛ ꯇꯝꯕꯁꯨ ꯕꯤ ꯁꯤ ꯑꯦ ꯇꯝꯕꯁꯨꯕꯣ ꯑꯦꯅꯤ ꯇꯦꯛꯅꯤ ꯂꯥꯏꯟ ꯀꯝꯄ꯭ꯌꯨꯇꯔ ꯂꯩꯕ ꯂꯥꯏꯟ ꯀꯣꯔꯁꯇ ꯇꯝꯃꯗꯤꯀꯣ ꯒꯕꯔꯃꯦꯟ ꯏꯟꯗꯤꯌꯥ ꯏꯟꯗꯤꯌꯥ ꯒꯣꯚꯔꯃꯦꯟꯅ ꯑꯩꯈꯣꯏ ꯅꯨꯄꯤ ꯑꯉꯥꯡꯗ ꯅꯨꯄꯤ ꯁꯥꯇ꯭ꯔꯥꯗ
ꯎꯝ
ꯑ ꯍꯣꯏ ꯏꯁꯀꯣꯂꯥꯔꯁꯤꯞꯁꯦ ꯂꯤꯁꯤꯡ ꯌꯥꯡꯈꯩ ꯄꯤꯕ ꯆꯍꯤꯗ
ꯑꯁꯤꯦꯡꯕ꯭ꯔꯣ
ꯑꯁꯦꯡꯕꯅꯤ ꯑꯗꯨꯒꯤ ꯑꯩꯈꯣꯏ ꯏꯅꯥꯎꯅꯨꯄꯤꯗ ꯇꯧꯑꯣꯅ ꯍꯥꯏꯕꯅꯦ ꯑꯗꯨ ꯃꯥꯁ ꯀꯣꯠꯁꯤ ꯃꯇꯝꯗꯣ ꯊꯦꯡꯅ ꯑꯩꯉꯣꯟꯗ ꯍꯥꯏꯔꯛꯄ ꯑꯗꯨꯗꯒꯤ ꯇꯧꯍꯧꯗ꯭ꯔꯦ ꯑꯗꯨꯗ ꯃꯥꯁꯤꯗ ꯑꯙꯥꯔꯒꯤꯁꯨ ꯄ꯭ꯔꯣꯕ꯭ꯂꯦꯝ ꯂꯩꯕ ꯑꯗꯨꯒ ꯑꯗꯗ ꯑꯁ ꯄ꯭ꯔꯣꯕ꯭ꯂꯦꯝ ꯃꯆꯥ ꯃꯆꯥ ꯌꯥꯝ ꯂꯩꯕ ꯍꯥꯏꯕꯇꯥꯔꯦ ꯑꯗꯨꯗ ꯑꯗꯨꯗ ꯑꯣ ꯃꯥꯡꯈ꯭ꯔꯦꯕ ꯅꯠꯇ꯭ꯔꯗꯤ ꯑꯁ ꯂꯤꯁꯤꯡ ꯌꯥꯡꯈꯩ ꯁꯇ꯭ꯔꯥ ꯂꯤꯁꯤꯡ ꯌꯥꯡꯈꯩ ꯐꯪꯕ ꯍꯥꯏꯁꯦ ꯃꯥꯏꯈꯖ ꯏꯕꯤꯌꯥ
ꯑꯗꯨ ꯅꯦꯛꯆꯔꯗ ꯇꯧꯕꯤ ꯌꯥꯏꯅ
ꯍꯧꯖꯤꯛ ꯃꯥꯗꯤ ꯕꯤꯁꯦ ꯅꯠꯇ꯭ꯔꯦ ꯃꯥ ꯍꯧꯖꯤꯛꯇꯗꯤ ꯆꯂꯤꯖꯅꯦ
ꯀꯔꯤꯔꯨꯝꯃ ꯕꯤꯁꯤꯦ ꯇꯝꯕꯗꯣ
ꯕꯤꯁꯦ ꯇꯝꯕꯗꯣ ꯃꯥꯗꯣ ꯃꯦꯠꯁ ꯇꯝꯃꯛꯇꯕ ꯍꯥꯏꯕꯗꯤ ꯃꯦꯠꯁ ꯇꯝꯃꯛꯇꯕ ꯍꯥꯏꯕꯁꯤ ꯃꯦꯠꯁ ꯐꯖꯅ ꯃꯥ ꯀ꯭ꯂꯥꯁ ꯑꯩꯠ ꯅꯥꯏꯟ ꯇꯦꯟꯗ ꯌꯥꯝꯅ ꯍꯣꯠꯅꯗ꯭ꯔꯦ ꯃꯦꯠꯁꯇ ꯍꯥꯏꯕ ꯇꯥꯔꯦ
ꯑꯣ ꯑ
ꯑꯗꯨꯒꯤ ꯃꯥꯁꯦ ꯕꯤꯁꯦ ꯇꯝꯕ ꯀꯥꯟꯗ ꯃꯥꯁꯦ ꯁꯦ ꯄ꯭ꯔꯣꯒꯥꯥꯃꯤꯡꯁꯨ ꯇꯝꯕ ꯍꯧꯔꯦ ꯃꯦꯠꯁꯀꯤ ꯑꯩꯈꯣꯏ ꯈꯔ ꯂꯨꯕ ꯈꯔ ꯇꯧꯕ ꯍꯧꯔꯦ ꯑꯗꯨ ꯑ ꯃꯥꯁꯦ ꯉꯥꯎꯔꯦꯕ ꯑꯗ ꯁꯤꯁ ꯆꯇ ꯑꯅꯤꯗꯤ ꯀꯥꯏ ꯑꯗꯨ ꯃꯥꯁꯦ ꯐꯦꯜꯗꯤ ꯑꯣꯏꯗꯦ ꯁꯤꯦꯃꯤꯁꯇꯔꯁꯦꯀꯣ
ꯎꯝ
ꯑꯗꯨꯕꯨ ꯐꯦꯜ ꯑꯣꯏ ꯍꯥꯏꯕ ꯃꯦꯠꯁꯇ ꯐꯦꯜ ꯑꯣꯏꯕ ꯑꯇꯩ ꯁꯕꯖꯦꯛꯇꯤ ꯀꯩꯁꯨ ꯇꯧꯗꯦ ꯑꯗꯣ ꯊꯥꯔꯠ ꯐꯣꯔꯠ ꯁꯨꯝ ꯃꯦꯠꯁ ꯈꯛꯇ ꯄꯥꯏꯔꯒ ꯂꯩꯒꯅꯤ ꯑꯗꯨꯒ ꯌꯨꯝꯁꯨ ꯈꯔ ꯂꯥꯞꯄꯦꯕ ꯑꯩꯈꯣꯏ ꯃꯐꯝꯗꯨꯅ ꯅꯨꯄꯤ ꯑꯉꯥꯡ ꯑꯣꯏꯕꯔꯤꯅꯤꯅ ꯊꯦꯡꯅ ꯍꯥꯜꯂꯄꯁꯨ ꯉꯥꯏꯇꯗꯦꯗ ꯈꯪꯗꯦꯅꯦ ꯑꯣꯖꯥꯈꯣꯏꯁꯨ ꯈꯔ ꯉꯟꯅ ꯍꯜꯂꯛ ꯑꯍꯟ ꯍꯧꯕ ꯌꯥꯏꯕ ꯅꯨꯄꯤ ꯑꯉꯥꯡ ꯂꯩꯔꯗꯤꯀꯣ ꯑꯣꯏꯔꯤꯕ ꯍꯥꯏꯥꯏꯅꯦ ꯏꯟꯖꯤꯅꯤꯌꯥꯔꯤꯡ ꯀꯣꯂꯦꯖꯈꯣꯏꯁꯨꯅꯦ ꯀꯝꯄ꯭ꯌꯨꯇꯔ ꯇꯥꯛꯄ ꯏꯟꯁꯇꯤꯇ꯭ꯌꯨꯠ ꯑꯃꯁꯨꯅꯦ ꯉꯟꯍꯧꯕꯁꯦ ꯀꯔꯤ ꯀꯥꯏꯕ꯭ꯔꯕ ꯄꯨꯡ ꯨ ꯇꯔꯨꯛꯇ ꯍꯧꯅ ꯇꯨꯡ ꯇ꯭ꯔꯥ ꯑ ꯇ꯭ꯔꯦꯗ ꯍꯧꯔꯤꯕ ꯄꯨꯡ ꯇꯔꯥꯗ ꯍꯧꯔꯅꯤ ꯑꯗꯨꯒ ꯄꯨꯡ ꯃꯉꯥ ꯇꯔꯨꯛꯇ ꯍ ꯂꯣꯏ ꯁꯤꯂꯅꯤ ꯑꯗꯨꯗꯤ ꯅꯨꯄꯤ ꯑꯉꯥꯡꯗꯨ ꯌꯥꯝ ꯅꯨꯡꯉꯥꯏꯇꯦꯕ ꯑꯗꯨꯒꯤ ꯃꯥꯁꯦ ꯇꯝꯕ ꯇꯣꯛꯈ꯭ꯔꯦꯕ ꯇꯣꯛꯈ꯭ꯔꯕꯅꯤ ꯑꯗꯨꯗ
ꯑꯌꯥ ꯑꯗꯨꯗꯤ ꯍꯧꯖꯤꯛ ꯐꯥꯔꯁ ꯁꯦꯃꯤꯆꯣꯔ ꯑꯃꯨꯛꯒꯛ ꯀꯥꯕ
ꯍꯣꯏ ꯍꯧꯖꯤꯛ ꯐꯥꯔꯁ ꯁꯦꯃꯤꯁꯇꯔ ꯍꯥꯏꯕꯁꯤꯁ ꯍꯧꯖꯤꯛ ꯁꯦꯀꯦꯟ ꯁꯃꯤꯁꯔ ꯑꯦꯛꯖꯥꯝ ꯊꯥꯕ ꯂꯣꯏꯔꯦꯗ
ꯑꯣ ꯍꯣ
ꯑꯗꯨꯒ ꯑ ꯑꯩꯈꯣꯏ ꯑꯩꯅ ꯈꯜꯂꯤꯁꯦ ꯍꯣꯏ ꯇꯦꯛꯅꯣꯂꯣꯖꯤ ꯈꯣꯏ ꯃꯤ ꯃꯤꯗꯁꯨ ꯂꯩ ꯑꯗꯣ ꯑꯩ ꯃꯥꯁꯨ ꯀꯣꯂꯦꯖꯀꯤ ꯂꯥꯏꯐ ꯍꯥꯏꯕꯁꯦ ꯈꯔ ꯏꯟꯖꯣꯏ ꯇꯧꯕꯁꯦ ꯐꯩꯗꯅ ꯃꯥꯁꯨ ꯑꯗꯨꯒꯤ ꯃꯥ ꯍꯧꯖꯤꯛ ꯀꯤ ꯇꯧꯋꯦ ꯑꯗꯣ ꯁꯣꯁꯤꯌꯣꯂꯣꯖꯤ ꯗ ꯑꯣꯏꯔꯦ ꯃꯥꯁꯤ ꯀꯣꯂꯦꯖꯀꯤ ꯂꯥꯏꯐ ꯈꯔ ꯏꯟꯖꯣꯏ ꯇꯧꯋꯦꯀꯣ
ꯏꯅꯥꯎꯅꯨꯄꯤꯒ ꯃꯥꯟꯅꯩꯩꯅ ꯑꯗꯨꯗꯤ
ꯍꯣꯏ ꯍꯣꯏ ꯁꯣꯁꯣꯂꯣꯖꯤ ꯂꯣ ꯃꯥ ꯁꯥꯏꯀꯣꯖꯤ ꯅꯠꯇ꯭ꯔꯣ
ꯁꯥꯏꯀꯣꯂꯣꯖꯤ ꯅ ꯀ꯭ꯋꯥꯔ ꯅꯗꯦ ꯁꯥꯏꯀꯣꯂꯣꯖꯤ ꯅ ꯀꯣ ꯑꯣꯞꯁꯅꯦꯜ ꯂꯧꯋꯦ ꯁꯣꯁꯤꯌꯣꯂꯣꯖꯤ ꯑꯣꯅꯔꯁꯅꯦ ꯍꯥꯏꯗꯤ ꯁꯨꯃꯥꯏꯅ ꯑꯣꯞꯁꯅꯦꯜ ꯂꯧꯕꯗꯣ ꯃꯥꯁꯇꯔꯗꯀꯣ ꯂꯧꯅꯤꯡꯕ ꯂꯧ ꯕꯤꯌꯥꯍꯄꯤ ꯃꯥ ꯁꯥꯏꯀꯣ ꯍꯥꯏꯗꯤ ꯒ꯭ꯔꯦꯖꯨꯌꯦꯁꯟꯗꯁꯨ ꯑꯣꯞꯁꯅꯦꯜꯗꯣ ꯁꯥꯏꯀꯣꯂꯣꯖꯤ ꯂꯧꯕꯒꯤꯀꯣ ꯁꯥꯏꯀꯣꯂꯣꯖꯤ ꯂꯧꯅꯕ ꯆꯥꯟꯁ ꯄꯤ ꯍꯥꯏꯕ ꯃꯥꯁꯇꯔꯗꯁꯨ ꯑꯗꯨꯒꯤ ꯗꯦꯅ
ꯑꯩꯈꯣꯏ ꯏꯅꯥꯎꯅꯨꯄꯤꯅ ꯍꯣꯝꯁ ꯑ ꯄꯣꯂꯤꯇꯤꯀꯦꯜ ꯁꯥꯏꯟꯁ ꯂꯧꯒꯨꯝ ꯇꯧꯕꯅꯦ
ꯄꯣꯜꯀꯦꯜ ꯁꯥꯏꯟꯁ ꯑꯣ ꯐꯩꯅ
ꯑꯗꯨꯃꯦ ꯂꯧꯋꯦ ꯑꯗꯨ ꯈꯪ ꯑꯥ ꯑꯗꯨ ꯆꯍꯤ ꯃꯔꯤ ꯅꯅꯧꯅꯨꯄꯤꯔꯣ
ꯇꯥꯟꯄꯤ ꯆꯍꯤ ꯍꯨꯝ ꯆꯩꯍꯝꯅꯦ
ꯑꯥꯈꯣꯏꯒꯤ ꯆꯍꯤ ꯃꯔꯤꯅꯦ ꯇꯝꯒꯗꯕꯁꯦ
ꯆꯍꯤ ꯃꯔꯤꯅꯦꯕꯀꯣ ꯆꯍꯤ ꯑꯍꯨꯝ ꯇꯝꯕ ꯌꯥꯏ ꯀꯝꯄꯜꯁꯔꯤ ꯅꯠꯇꯦ ꯍꯥꯏꯗꯤ ꯆꯍꯤ ꯆꯍꯤ ꯃꯔꯤ ꯇꯝꯃꯗꯤ
ꯑꯥ
ꯃꯥ ꯑꯦꯟ ꯏ ꯇꯤ ꯗꯥꯏꯔꯦꯛ ꯊꯥꯔꯒ ꯑꯗꯨꯝ ꯄꯤ ꯍꯩꯁ ꯗꯤ ꯇꯧꯕ ꯌꯥꯈ꯭ꯔꯦ ꯑꯗꯣ ꯆꯍꯤ ꯑꯍꯨꯝꯈꯛ ꯇꯝꯔꯒ ꯀꯣ ꯆꯍꯤ ꯑꯍꯨꯝ ꯀꯛ ꯇꯧꯔꯗꯤ ꯀꯣ ꯃꯥꯁꯇꯔ ꯃꯥꯁꯇꯔ ꯇꯧꯒꯗꯧꯕ ꯑꯗꯨꯒꯤ ꯏꯇꯥꯎꯅꯨꯄꯤꯗꯤꯀꯣ ꯃꯥꯗꯤ ꯑꯁꯤ ꯀꯣꯂꯦꯖꯁꯦ ꯑꯁꯤ ꯀꯣꯂꯦꯖꯁꯦ ꯑꯦꯛꯁꯄꯣꯖꯔ ꯌꯥꯝ ꯐꯪꯗꯦꯕ ꯍꯥꯏꯗꯤ ꯃꯣꯏ ꯀ꯭ꯂꯥꯁ ꯁꯨ ꯃꯤ ꯑꯍꯨꯝꯈꯛꯅꯤꯀꯣ
ꯎꯝ
ꯑꯗꯨꯒꯤ ꯅꯪꯅ ꯍꯥꯟꯅ ꯇꯝꯔꯝꯕꯗꯣ ꯑꯗꯨꯗ ꯑꯣꯏꯅ ꯆꯠꯈ꯭ꯔꯒꯦ ꯑꯃꯗꯤ ꯁꯄꯦꯁꯦꯂꯥꯏꯁ ꯈꯔ ꯑꯣꯏꯅꯤꯡꯉꯦꯕ ꯑꯗꯨꯒꯤ
ꯑꯩꯅ ꯅꯍꯥꯟ ꯑꯩꯅ ꯅꯍꯥꯟ ꯇꯝꯕ ꯍꯥꯏꯕꯁꯦ ꯑꯦꯟ ꯕꯤ ꯑꯦꯗ ꯑꯣ
ꯑꯥꯎ ꯑꯥꯎ ꯑꯗꯨꯗ ꯅꯠꯇꯦ ꯑꯁ ꯅꯠꯇꯦ ꯑꯗꯨꯒꯤ ꯃꯐꯝꯗꯣ ꯍꯥꯏꯕꯅꯦ ꯀꯔꯤꯔꯣ
ꯀꯩꯅꯣ ꯑꯩ ꯀꯔꯤꯃ
ꯑꯗꯨꯒꯤ ꯌꯨꯅꯤꯚꯔꯁꯤꯇꯤꯗꯣ
ꯃꯅꯤꯄꯨꯔꯔꯤꯅ ꯑꯣꯏ ꯑꯣ
ꯑꯗꯨꯒꯤ ꯌꯨꯅꯤꯚꯔꯁ ꯁꯤꯗ ꯇꯧꯒꯦ ꯍꯥꯏꯌꯦ
ꯑꯣ ꯑꯣ ꯑꯣ ꯑꯣ ꯑꯗꯨꯗꯤ ꯑꯗꯨ ꯑꯗꯨ ꯁꯨꯗꯤ ꯑꯗꯨꯁꯨꯗꯤ ꯃꯥ ꯆꯍꯤ ꯃꯔꯤ ꯇꯝꯔꯒ ꯖꯔ ꯑꯦꯐ
ꯑꯁ ꯃꯤ ꯃꯥꯁꯔ ꯇꯧꯅꯤ ꯑꯦꯟꯖ ꯇꯧ
ꯑꯗꯨ ꯃꯁꯇꯔꯒ ꯑꯗꯨꯒ ꯃꯥꯟꯅꯌꯦ ꯃꯅꯥꯏ ꯑꯩꯈꯣꯏ ꯄꯤ ꯑꯩꯆ ꯗꯤ ꯏꯁꯇꯨꯗꯦꯟꯒ ꯃꯥꯁꯇꯔꯒ
ꯃꯥꯟ ꯃꯥꯗ ꯇꯜꯂꯦ ꯍꯥꯏꯌꯦꯦ ꯀꯣꯂꯦꯖꯇꯝ ꯀꯥꯔꯒ ꯍꯥꯏꯗꯤꯀꯣ ꯑꯗꯨꯝ ꯑꯗꯨ ꯑꯣꯏꯔꯁꯨ ꯑꯗꯨ ꯑꯣꯏꯔꯁꯨ ꯃꯥꯁꯇꯔꯗꯣ ꯃꯥꯁꯔ ꯋꯥꯟ ꯏꯌꯥꯔ ꯇꯧꯔꯒ ꯀꯣ ꯎꯝ ꯁ ꯀꯦꯟ ꯏꯌꯔꯗ ꯊꯝ ꯌꯥꯑꯦ ꯍꯥꯏꯗꯤ
ꯑꯗꯨꯕꯨ ꯃꯇꯝꯗꯣ ꯃꯇꯝ ꯄꯩꯁꯥ ꯃꯥ ꯆꯍꯤ ꯃꯉꯥ ꯇꯝꯕꯁꯨꯗꯤ ꯆꯍꯤ ꯃꯔꯤ ꯈꯛꯇ ꯆꯪꯉ ꯄꯩꯁꯥ꯫ ꯇꯥꯟꯗꯅ ꯐꯩꯗꯅ ꯃꯥꯅ ꯍꯥꯏꯔꯗꯤ
ꯍꯧꯖꯤꯛ ꯐꯣꯔ ꯌꯔꯁ ꯇꯝꯒꯗꯧꯕꯅꯣ ꯐꯣꯔ ꯌꯔꯁ ꯇꯝꯕ ꯃꯍꯨꯠꯇ ꯀꯣ